ꯂꯩꯕꯗꯣ
ꯀꯔꯤꯒꯦ
ꯔꯦꯗꯤꯒ ꯁꯣꯅꯤꯌꯥ ꯑꯆꯧꯕꯤꯒ ꯇꯧꯔꯒ ꯈꯥꯕꯒ ꯕꯂꯥꯒ ꯇꯧꯕꯗꯣ ꯀꯔꯤꯅꯣ ꯌꯥꯝ ꯀꯟꯅ ꯐꯥꯎꯕꯗꯤ ꯅꯠꯇꯕꯅꯦ ꯃꯃꯤꯡꯗꯣ ꯀꯥꯎꯈ꯭ꯔꯦꯦ
ꯔꯦꯗꯤꯒ ꯁꯨꯅꯤꯌꯥꯒ ꯈꯥꯕꯒꯕꯂꯥꯒ
ꯑ
ꯁꯣꯔ ꯁꯣꯔꯗꯗꯤ ꯔꯦꯗꯤꯕꯂꯥ ꯌꯥꯎꯗꯤ ꯈꯥꯕ ꯔꯦꯗꯤ ꯀꯩꯅꯣ ꯁꯅꯤꯌꯥ ꯌꯥꯎꯗꯤ
ꯅꯠꯇꯦ ꯅꯠꯇꯦ ꯁꯣꯔ ꯅꯠꯇꯦ ꯁꯣꯔ ꯑꯩ ꯅꯤꯡꯁꯤꯡꯉꯦ ꯑꯩ ꯕꯤꯤꯂꯝꯂꯣꯝ ꯂꯩꯕꯅꯤꯅꯦ
ꯄꯔꯤ ꯐꯤꯂꯝ
ꯂꯩꯕꯅꯤ ꯅꯣꯏ ꯈꯪꯗꯕ
ꯑꯩ ꯅꯝꯕꯔ ꯑꯝꯇ ꯄꯤꯖꯔꯝꯗꯤ ꯌꯥꯒꯗ꯭ꯔꯣ ꯑꯩ ꯅꯝꯕꯔ ꯑ ꯍꯖꯔꯪꯒꯦꯕ
ꯔꯦꯗꯤꯁ ꯄꯦꯅꯤꯡ ꯑꯟ ꯗ ꯇꯔꯥꯎꯟ
ꯑꯥꯔ ꯏ ꯗꯤ ꯋꯥꯏ ꯈꯛꯇꯔ ꯀꯩꯅꯣꯝ ꯑꯣꯏꯕꯅꯦ ꯃꯥꯗ ꯏꯟꯁꯇꯥꯗ ꯑꯃꯨꯛ ꯊꯤꯒꯦ ꯍꯥꯏꯔꯤꯕ꯭ꯔꯣ
ꯍꯒꯤꯦ
ꯃꯣꯏ ꯀꯔꯤꯅ ꯅꯨꯄꯥ ꯑꯃ ꯁꯨꯔꯁ ꯍꯥꯏꯕ꯭ꯔꯥ
ꯎꯝ
ꯃꯥꯒꯤꯗꯒ ꯌꯦꯡꯉꯣ ꯍꯥꯏꯐꯦꯠ ꯃꯣꯏ ꯐꯣꯇꯣ ꯊꯥꯞꯇ ꯇꯤꯦꯛ ꯇꯧꯅꯕ ꯈꯣꯠꯅꯕ꯭ꯔꯥꯅ
ꯌꯥꯔ ꯀꯣꯅꯦ ꯑꯗꯨꯗꯅꯦ ꯍꯧꯖꯤꯛꯀꯤ ꯐꯤꯂꯝ ꯁꯣꯅꯤ ꯍꯧꯖꯤꯛꯀꯤ ꯐꯤꯂꯝꯗꯨꯗꯅꯦ ꯈꯥꯕꯅ ꯇꯧꯕ ꯗꯥꯏꯂꯣꯛ ꯑꯃ ꯂꯩꯕꯅꯦ ꯑꯩꯈꯣꯏ ꯃꯅꯤꯄꯨꯔ ꯐꯤꯂꯝꯒꯤ ꯄꯛꯇꯕ ꯏꯕꯦꯇꯣꯝꯃꯤꯅꯤ ꯈꯪꯅꯔꯕꯗꯨꯗ ꯍꯩꯃꯥ ꯏꯕꯦꯇꯣꯝꯕꯤ ꯅꯠꯇ꯭ꯔꯣꯅ ꯍꯥꯏꯁꯤ ꯏꯕꯤ ꯇꯣꯝꯕꯤꯅꯦꯍꯦꯃ ꯏꯕ ꯊꯣ ꯏꯕꯤꯅꯦ ꯏꯕ ꯊꯣꯝꯕꯤ ꯆꯪꯉꯣꯖꯪꯉꯣ ꯆꯪꯉꯣ ꯕꯤꯇꯣꯝꯕꯤ ꯐꯝꯃ ꯑꯣꯏꯅ ꯈꯪꯅꯔꯕ ꯃꯤꯁꯛꯇꯣ ꯍꯟꯖꯤꯟ ꯍꯟꯖꯤꯟ ꯄꯜꯂꯒ ꯑꯗꯨꯝ ꯁꯥꯒꯠꯂꯛꯑ ꯑꯗꯣ
ꯐꯤꯂꯝ ꯁꯥꯡꯇꯣꯛꯅꯕ ꯇꯧꯔꯤꯅꯦ
ꯑꯩꯈꯣꯏ ꯃꯅꯤꯄꯨꯔ ꯐꯤꯂꯝꯁꯤꯡꯁꯦ ꯑꯗꯨꯝ ꯁꯤꯟ ꯑꯍꯨꯝ ꯃꯔꯤ ꯌꯧꯁꯤꯜꯂꯛꯑꯗꯤ ꯄꯣꯠꯂꯣꯏꯁꯦ ꯑꯗꯨꯝ ꯈꯪꯗ꯭ꯔꯥ
ꯈꯪꯗꯦꯗꯤ ꯀ
ꯏꯃꯥꯖꯤꯟ ꯇꯧꯕ ꯉꯝꯃꯦ ꯃꯤꯒꯤꯗ ꯉꯝꯗꯦ ꯍꯥꯏꯕ ꯑꯗꯨꯗꯣ
ꯂꯥꯏꯔꯕ ꯏꯟꯗꯁꯇ꯭ꯔꯤ ꯑꯣꯏꯔꯨꯕꯩꯅꯤ ꯈꯟꯗꯣꯛꯈ꯭ꯔꯣ
ꯂꯅꯥꯔꯤꯕ ꯏꯟꯗꯁꯇ꯭ꯔꯤ ꯑꯣꯏꯕꯗꯣ ꯈꯤꯇꯪ ꯆꯥꯎꯈꯠꯂꯛꯅꯕ ꯃꯌꯥꯝꯁꯤꯅ ꯍꯦꯟꯅ ꯌꯦꯡꯅꯤꯡꯗꯕ ꯑꯩꯈꯣꯏ ꯃꯅꯤꯄꯨꯔꯗ ꯂꯩꯔꯤꯕ ꯃꯤꯁꯤꯡꯁꯦ ꯑꯁꯤꯐꯥꯎꯛꯇ ꯌꯦꯡꯅꯤꯡꯍꯟꯗꯕ ꯑꯣꯏꯈꯠꯂꯛꯑꯕꯅꯦ ꯃꯣꯏ ꯍꯧꯖꯤꯛ
ꯈꯜꯂꯒꯗꯤ ꯈꯣꯟꯅꯥꯗꯣ ꯍ
ꯑꯗꯩꯗꯤ ꯋꯦꯕ ꯁꯦꯔꯤꯁꯁꯤꯡꯁꯤꯅ ꯐꯖꯩ ꯈꯪꯗꯦ ꯐꯖꯗꯦ ꯈꯪꯗꯦ ꯅꯝꯗꯣꯏꯗ ꯇꯧꯅ ꯃꯥꯜꯂꯤ ꯈꯪꯗꯦ ꯃꯥꯜꯂꯤ ꯈꯪꯗꯦ
ꯕꯨ ꯄꯛꯇꯕ ꯁꯔꯤ ꯗꯦ ꯐꯤꯒꯨꯃ ꯇꯂ ꯍꯧ ꯌꯥꯝꯅꯨꯡ ꯋꯥꯏ ꯍꯥꯏꯕ ꯍꯦꯔꯣꯖꯤꯅ ꯖꯦꯝꯁ ꯁꯗꯗꯅꯗ ꯑꯗꯨꯗꯒꯤ ꯏꯂꯦ ꯂꯩꯣꯏꯇꯥꯦ
ꯍꯔꯣꯏꯅꯤ ꯅ ꯁꯣꯏꯅꯤ ꯌꯥꯝ ꯍꯟꯖꯑꯒ ꯁꯣꯃꯑꯒ ꯗꯦꯅꯦꯨꯛꯀ
ꯖꯤ ꯇꯤ ꯑꯦꯁꯨ ꯗꯦꯅꯌꯨꯇꯤ ꯕꯦꯗ ꯑꯗꯨꯝ ꯁꯥꯕꯅꯤ ꯖꯤꯇꯤ ꯑꯦ
ꯑꯗꯨꯒ ꯀꯤꯁꯟꯒ
ꯌꯦꯡꯅꯤꯡꯗꯕꯅ
ꯌꯦꯅꯤꯗꯕꯅ
ꯃꯤꯠꯀꯁꯤꯦ ꯀꯣꯊꯣ ꯈ꯭ꯔꯗ ꯈꯜꯂꯦ
ꯃꯔꯛ ꯑꯃ ꯀꯣꯔꯣꯅꯥ ꯃꯅꯨꯡꯒꯤ ꯕꯂꯥꯍ ꯅꯠꯇꯦ ꯕꯤꯖꯨꯒ ꯁꯤꯂꯩꯕꯒꯅ ꯀꯨꯝꯕ ꯐꯤꯂꯝ ꯃꯌꯥꯝꯗꯣ
ꯍꯣꯏ ꯍꯣꯏ
ꯀꯣꯔꯣꯅꯥ ꯃ ꯀꯣꯔꯣꯅꯥ ꯐ ꯃꯅꯨꯡꯗꯅ ꯚꯕꯤꯖꯨꯒꯁꯨ ꯂꯩꯕꯒꯅ ꯑꯣꯠ ꯑꯗꯨ ꯊꯃꯣꯏ ꯀ ꯗꯅ ꯊꯃꯣꯏꯒꯤ ꯁꯤꯗꯣ ꯑꯗꯨꯗ ꯏꯝꯐꯥꯜ ꯅꯆꯟꯅꯨꯄꯤꯅꯤ ꯏꯝꯐꯥꯜꯗ ꯄꯥꯟꯊꯣꯏꯅꯤ ꯍꯦ ꯇꯧꯕꯗꯣ ꯁꯤ ꯂꯩꯕꯗ ꯃꯃꯥꯅ ꯃꯣꯏ ꯏꯝꯐꯥꯜ ꯊꯥꯔꯤ ꯌꯨꯝꯗꯣ ꯀꯩꯅꯣꯗꯅꯦ ꯍꯥꯏ ꯃꯣꯏꯔꯥꯡ ꯌꯨꯝꯈꯥꯏꯕꯝꯗꯅꯦꯕ ꯑꯗꯨꯅꯦ ꯉꯁꯤꯕꯨ ꯑꯩꯈꯣꯏ ꯅꯣꯛꯅꯕ ꯂꯦꯞꯇ꯭ꯔꯤꯅꯦ ꯑꯗꯨꯝ ꯃꯄꯥ ꯍꯦꯛ ꯌꯧꯕꯒꯅꯦ ꯁꯤꯗꯤ ꯕꯤꯖꯨꯒꯤ ꯏꯝꯐꯥꯜ ꯌꯨꯝꯗꯨꯅꯤ ꯑꯩ ꯉ ꯍꯥꯏꯖꯦ ꯇꯥꯕ꯭ꯔꯥ
ꯇꯌꯦ ꯇꯥꯏꯌꯦ
ꯑꯗꯨꯗꯨꯒ ꯏꯝꯐꯥꯜꯗ ꯎꯅꯕ ꯆꯠꯄ ꯁꯥꯏꯅꯦ ꯀꯩꯅꯣꯗ ꯁꯤꯕꯣ ꯂꯩꯔꯛꯇꯅꯦ ꯑꯃꯨꯛ ꯎꯅꯩꯗꯣ
ꯈꯪꯗꯦꯅꯦ ꯏꯝꯐꯥꯜꯅꯤ ꯅꯣꯏꯔꯣꯝ ꯂꯩꯔꯝꯃꯦ
ꯅꯍꯥꯟꯈꯩ ꯆꯠꯂꯤꯕ ꯏꯝꯐꯥꯜꯁꯦ ꯑꯣꯟꯅꯔꯕ ꯃꯥꯜꯁꯦ
ꯑꯣꯟꯅꯔꯦ ꯏꯟ ꯗ ꯏꯟ ꯗ ꯄꯣꯏꯟ ꯚꯤꯌꯨ ꯑꯣ ꯊꯃꯣꯏ ꯀꯤꯁꯤꯗꯗꯤ ꯑꯣꯟꯅ ꯎ
ꯌꯥꯃꯤꯗꯗꯦꯗ
ꯅ ꯍꯥꯏꯕ ꯑꯗꯩꯗꯤ ꯍꯟꯗꯛꯅꯦ ꯀꯩꯅꯣꯒꯤ ꯑꯩꯁꯦ ꯑꯩꯒꯤ ꯅꯒꯤ ꯅꯝꯕꯗꯣ
ꯑꯥ
ꯑꯗꯨ ꯑꯣꯏꯔꯤꯗꯣ ꯄꯥꯔꯕ
ꯑꯩꯁꯒꯤꯔꯣ ꯋꯥꯔꯤ ꯇꯥꯔꯦ
ꯑꯗꯨꯗ ꯁꯨꯁꯥꯟꯗꯣ ꯀꯩꯅꯣ ꯇꯧꯗ꯭ꯔ ꯀꯦꯔꯂꯥꯗ ꯁꯥꯎꯠ ꯏꯟꯗꯤꯌꯥꯔꯣꯝꯗ ꯀꯩꯅꯣ ꯇꯝꯕ ꯁꯥꯗ꯭ꯔꯥ ꯗꯥꯛꯇꯔ ꯇꯝꯕ ꯁꯥꯗ꯭ꯔꯥ
ꯁꯥꯎꯠ ꯏꯟꯗꯤꯌꯥꯗꯔ
ꯁꯥꯎꯠ ꯏꯟꯗꯤꯌꯥ ꯂꯣꯝꯗꯅꯦ ꯀꯦꯔꯦꯂꯥ ꯂꯣꯝꯗꯅꯦ
ꯏ
ꯑꯗꯣ ꯍꯟꯗꯛꯂꯝ ꯅꯝꯕꯗꯣ ꯑꯗꯨꯒꯤ ꯁꯥꯎꯠ ꯏꯟꯗꯤꯌꯥꯗꯣ ꯀꯩꯅꯣꯗ ꯁꯥꯏ ꯍꯥꯏꯕ ꯇꯥꯏ ꯈꯨꯔꯥꯏꯗ ꯁꯥꯏ ꯍꯥꯏꯕ ꯇꯥꯏ
ꯑ ꯑꯗꯣ ꯃꯥꯗꯣ ꯈꯨꯔꯥꯏ ꯃꯆꯥꯔꯗꯤ ꯀꯩꯅꯣ ꯑꯣꯏꯈꯤꯗꯥꯏꯅꯦ ꯍꯥꯏꯕꯗꯤ ꯋꯥꯔꯤꯗꯨꯒꯤ ꯑꯣꯏꯅ
ꯅꯪꯗꯤ
ꯅꯪꯅ ꯍꯦꯟꯗꯦ ꯑꯩꯅ ꯇꯥꯗꯦꯒꯄ ꯄꯨꯊꯨꯔꯛꯗꯤ ꯃꯊꯨꯝ ꯀꯥꯎꯈꯠꯀꯗꯥ
ꯑꯦ ꯄꯨꯊꯣꯛꯇꯣꯏ ꯇꯧꯕꯅꯤꯅꯪ ꯈꯪꯍꯧꯗ꯭ꯔꯕꯣ
ꯈꯪꯍꯧꯗꯅꯦꯦ ꯑꯗꯨꯗꯤ ꯑꯩ ꯁꯥꯎꯒꯅ ꯇꯧꯋꯤ
ꯑꯦ ꯕꯤꯦꯝꯃꯥ ꯑꯗꯨꯏ ꯍꯥꯛꯛꯇ ꯑꯩꯈꯣꯏ ꯁꯥꯎꯕꯅ ꯍꯥꯟꯟꯅ ꯂꯣꯏꯂꯅꯤ ꯅꯪ ꯍꯥꯎꯕ ꯑꯃ ꯅꯤꯡꯈꯣꯝꯃꯦ ꯕꯤꯂꯥꯅ ꯃꯁꯝ ꯃꯅꯥ ꯏꯁꯥꯡ ꯁꯥꯡꯈꯩ ꯃꯤ
ꯅꯥꯀꯣꯡ ꯀꯥꯏꯒꯤ ꯇꯧꯏ
ꯊꯥꯗꯣꯏ ꯂꯥꯛꯑꯗꯤ ꯃꯤ ꯀꯩꯅꯣꯗ ꯇꯦꯟ ꯇꯨꯌꯦꯜꯞ ꯀꯥꯏꯉꯗ ꯃꯁꯪ ꯉꯇꯦꯜꯂꯤ ꯏꯇꯦꯟ ꯇꯦꯜ ꯑꯃꯨ ꯁꯨꯡꯉꯩ ꯍꯥꯏꯗꯣ ꯃꯥꯅ ꯃꯁꯝ ꯃꯅꯥꯎ ꯑꯁꯪ ꯉꯥꯡ ꯁꯪꯇ꯭ꯔꯣꯛꯑ ꯁꯥꯉꯒ ꯖꯦꯝꯁꯀ ꯃꯥꯒ ꯕꯁ ꯃꯅꯨꯡꯗ ꯈꯠꯅꯕ ꯁꯥꯥꯎꯕꯒꯤ ꯐꯤꯕꯗꯨꯅꯦ ꯑꯩꯅ ꯀꯥꯎ ꯉ꯭ꯔꯤꯁ
ꯨꯗꯤ ꯚꯤꯗꯤꯑꯣ ꯑꯣꯏꯅ ꯅꯝꯕꯩ ꯅꯠꯇ꯭ꯔꯍꯦ ꯏꯁꯩ ꯏꯁꯩ ꯁꯨꯠ ꯅꯠꯇ꯭ꯔꯣ ꯍꯟꯗꯤꯛ ꯐꯤꯂꯝ ꯑꯣꯏꯅ ꯄꯨꯊꯣꯛꯄ ꯅꯠꯇꯕ
ꯏꯁꯩꯒꯤ ꯁꯨꯠꯇꯨꯗ ꯃꯣꯏꯒꯤ ꯆꯥꯟꯅꯗꯕ ꯃꯌꯥꯝ ꯑꯃ ꯌꯥꯎꯈ꯭ꯔꯦ ꯍꯥꯏꯕ
ꯑꯣ ꯑꯗꯨꯅ ꯑꯗꯨꯅꯤꯗ ꯑꯩꯅ ꯍꯥꯏꯗꯤ ꯋꯦꯕ ꯁꯤꯦꯔꯤꯁ ꯑꯣꯏꯅꯒ ꯄꯨꯊꯣꯔꯛꯑꯒꯦ ꯍꯥꯏꯕ ꯑꯗꯨꯗꯤ ꯄꯨꯊꯣꯛꯍꯟꯅꯤꯡꯗꯦ ꯍꯥꯏꯕ
ꯄꯨꯊꯣꯔꯛꯑꯣ ꯍꯥꯏ ꯌꯥꯝꯅꯤꯔ ꯑꯗꯨꯕꯨꯅꯤ
ꯑꯗꯨ ꯄꯨꯔꯒꯤ ꯋꯥꯔꯤꯁꯨ ꯄꯨꯊꯣꯔꯛꯄ ꯌꯥꯔꯣꯏ ꯁꯥꯎꯒꯦ ꯇꯧꯅꯤ
ꯎꯝ ꯄꯨꯊꯣꯔꯛꯑꯣꯏ ꯃꯣꯏ ꯃꯣꯏꯅꯅꯦ ꯔꯥꯏꯇꯔꯁꯤꯡꯅꯅꯦꯕ ꯁꯤ ꯄꯨꯊꯣꯛꯑꯗꯤꯗꯤ
ꯃꯥꯅꯦ ꯔꯥꯏꯇꯔꯅ ꯌꯥꯕꯒꯤꯅꯦ ꯌꯥꯗ꯭ꯔꯗꯤ ꯀꯩꯁꯨ ꯇꯧꯔꯣꯏꯕ
ꯌꯦꯡꯉꯨꯃꯤꯠꯂꯥꯎꯕꯤꯒꯤ ꯅꯨꯡꯁꯤ ꯂꯣꯇꯔꯤ ꯐꯥꯎꯔꯦ ꯍꯥꯏꯗꯣ ꯀꯩꯅꯣꯒ ꯂꯩꯕꯒ ꯗꯣꯜꯂꯤꯒꯅ ꯀꯨꯝꯕꯗꯣ ꯑꯗꯣ ꯀꯩꯅꯣꯅꯅꯦ ꯏꯔꯥꯎꯕꯅꯤ ꯏꯕꯣ ꯋꯥꯔꯤꯅꯦ ꯑꯗꯣ
ꯐꯥꯎꯅꯔꯁꯤ ꯅꯣꯡꯃꯩꯃꯁꯤ
ꯑꯗꯣ ꯃꯤ ꯑꯩꯅ ꯍꯥꯏꯗꯤ ꯃꯤꯅ ꯏꯕꯗꯤꯅꯦ ꯋꯥꯔꯤꯗꯨꯗꯩ ꯄꯨꯊꯣꯛꯑꯒꯅꯦ ꯐꯤꯂꯝ ꯑꯣꯏꯅ ꯅꯝꯍꯟꯗꯦ ꯍꯥꯏꯕ ꯐꯤꯂꯝꯒꯤ ꯋꯥꯔꯤ ꯑꯃ ꯐꯖꯅ ꯏ ꯍꯥꯏꯕ
ꯅꯣꯚꯦꯜꯒ ꯄꯨꯊꯣꯛꯏꯁꯦ ꯍꯧꯖꯤꯛꯀꯥꯟꯒꯤ ꯔꯥꯏꯇꯔꯗ ꯍꯥꯔꯦꯝꯗ ꯁꯤꯖ ꯑꯗꯨ ꯈꯛꯇꯔ ꯑꯇꯩ ꯄꯨꯊꯣꯛꯎꯔꯕꯅ
ꯎ ꯀꯩꯅꯣꯗꯤ ꯄꯨꯊꯣꯛꯑꯦ ꯅꯤꯔꯨꯄ ꯃꯥꯒꯤ ꯀꯔꯤꯅꯣ ꯇꯤꯡꯈꯪꯂ ꯀꯩꯅꯣꯝ ꯄꯨꯊꯣꯛꯈꯤꯕꯅꯤ
ꯎꯝ ꯑꯗꯨꯗꯤ ꯍꯗꯅ ꯍ ꯊꯥꯏꯅꯤ ꯋꯥꯔꯤꯅꯦ ꯂꯤꯗ
ꯍꯟꯗꯛ ꯏꯕꯦꯡ ꯍꯋꯥꯏ ꯀꯣꯐꯤꯃꯛꯇꯣ ꯑꯗꯨꯃꯗꯤ ꯉꯥꯎꯔ ꯊꯝꯂ ꯇꯥꯏ
ꯄꯨꯅ ꯅꯥꯏꯟꯇꯤꯟ ꯅꯥꯏꯟꯇꯤ ꯀꯔꯤ ꯐꯥꯖ
ꯎꯝ
ꯇꯨ ꯌꯥꯝ ꯅꯨꯡꯁꯤ
ꯅꯨꯡꯁꯤꯕꯅꯦ ꯑꯗꯨꯗꯣ ꯊꯥꯡꯉ ꯋꯥꯔꯤ ꯌꯦ ꯂꯩꯌꯦ ꯑꯩꯁꯦ ꯀꯅꯥꯅꯣ ꯍꯥꯏꯕ ꯑꯗꯨꯗꯒꯤ ꯀꯩꯅꯣ ꯑꯅꯧꯕ ꯑꯣꯏꯅ ꯊꯣꯛ
ꯑꯅꯁ ꯊꯕꯤꯁꯤ
ꯑꯗꯨꯅ ꯂꯩ ꯂꯩꯃꯒꯤꯦ
ꯁꯤꯡꯖꯃꯩꯒꯤ ꯁꯤꯡꯖꯃꯩꯒꯤ ꯑꯅꯨꯡ ꯁꯌꯣꯟ ꯑꯃ ꯃꯔꯣꯏ ꯑꯃ ꯅ ꯈꯖꯄꯅꯦ ꯈꯝꯁꯃꯤꯗ ꯇꯥꯗꯅ
ꯑꯗꯨꯗꯤꯅꯦ ꯅꯨꯡꯁꯤ ꯅꯨꯡꯉꯣꯏ ꯑꯍꯣꯏ ꯋꯥꯟꯗꯨꯕꯨꯗꯤ ꯈꯔ ꯅꯨꯡꯁꯤ ꯅꯨꯡꯉꯣꯟꯒꯤ ꯑꯣꯏꯔꯦꯀꯣ ꯇꯨꯗꯨꯗꯗꯤ ꯅꯨꯡꯁꯤ ꯅꯨꯡꯉꯣꯟꯒꯤ ꯀꯌꯥ ꯑꯣꯏꯗꯕꯅꯦꯕ ꯀ꯭ꯔꯥꯏꯝ ꯁꯤꯟ ꯑꯣꯏꯅ ꯇꯧꯔꯒ ꯇꯧꯋꯦ
ꯑꯩ ꯌꯨꯝꯖꯥꯎꯁꯦ ꯆꯪꯅꯤꯡꯉ ꯑꯝꯇ ꯆꯪꯗ꯭ꯔꯤ
ꯑꯦꯛꯖꯥ ꯂꯣꯏꯕꯗ ꯌꯦꯟ ꯊꯣꯡꯕ ꯊꯣꯡꯉꯒ ꯄꯨꯔꯒ ꯆꯥꯁꯤ
ꯆꯥꯗꯕꯃꯛ ꯏꯌꯥ ꯌꯥꯗꯕ꯭ꯔꯥꯕ ꯃꯥꯏ ꯃꯐꯝꯁꯦ ꯊꯪꯕꯗ
ꯃꯤ ꯂꯣꯏ ꯆꯥꯟꯅꯩ ꯑꯗꯨ ꯆꯪꯉꯤꯅ ꯃꯤ ꯂꯣꯏ ꯆꯥꯟꯅꯕꯅꯦ ꯆꯥꯟꯅꯗꯕꯤ ꯆꯪꯕꯗꯗꯤ ꯏꯖꯠ ꯊꯥꯏꯗꯅ
ꯕꯤꯖ ꯆꯥꯔ ꯆꯪꯈꯦꯂ ꯂꯣꯏ
ꯃꯤ ꯃꯌꯥꯝ ꯆꯥꯔꯂꯦ ꯑꯃꯗꯤ
ꯌꯥꯔꯦ ꯚꯗꯤꯑꯣ ꯁꯨꯠ ꯑꯝꯇ ꯇꯧꯖꯒꯦꯕ ꯊꯣꯛꯄꯤꯈ꯭ꯔꯣ ꯇ
ꯅꯪ ꯅꯪ ꯇꯧꯗꯦ
ꯇꯒꯅ ꯅꯣꯇꯤꯁꯅꯣ ꯌꯨꯝꯖꯥꯎ ꯆꯪꯕꯒꯤ ꯌꯨꯝꯖꯥꯎ ꯆꯪꯒꯗꯣꯔꯤ ꯑꯗꯨꯗꯨꯅ ꯈ꯭ꯋꯥꯏꯈꯤꯕꯈꯤꯕꯅ ꯃꯁꯥꯅ ꯈꯪꯅ ꯈꯪꯅ ꯂꯩꯕꯤꯔꯝꯗꯅꯕꯅ ꯑꯩ ꯁꯤꯃꯅꯤꯁꯦ ꯋꯥꯋꯌꯔ ꯃꯦꯟ ꯋꯦꯌꯔ ꯀꯩꯀꯩ ꯃꯌꯥꯝ ꯄꯨꯕ ꯃꯥꯜꯂꯦꯕꯀꯣ ꯎꯔꯤ ꯋꯥꯔꯤ ꯁ ꯃꯌꯥꯝ ꯑꯃ ꯃꯣꯏ ꯄꯣ ꯈꯥꯏ ꯂꯨꯅꯣ
ꯅꯪ ꯆꯪꯉꯨꯅꯨ ꯑꯗꯥꯏ ꯃꯅꯥꯛꯇ ꯌꯥꯝꯕ
ꯆꯪꯉꯣꯅꯨ ꯑꯩ ꯃꯅꯤꯡꯁꯤ ꯂꯩꯒ ꯆꯪꯉꯨꯅ
ꯅꯪ ꯀꯥꯗ ꯅꯪ ꯀꯥꯗ ꯁꯝꯅꯔꯛꯑꯗꯤ ꯀꯃꯥꯏꯅ ꯇꯧꯅꯤ
ꯎꯝ ꯀꯩꯗ ꯁꯝꯅꯗꯣꯔꯤꯒꯦ
ꯑꯣ ꯌꯥꯔꯦ ꯀꯣꯗ